ꯀꯩꯗꯧꯔꯤ
ꯀꯩꯁꯨ ꯇꯧꯗꯦ ꯆꯥꯛ ꯆꯥꯊꯣꯛꯑꯒ ꯔꯤꯝꯁꯗ ꯁꯦꯀ꯭ꯌꯨꯔꯤꯇꯤꯅ ꯇꯥꯟꯕꯒꯤ ꯇꯨꯝꯒꯦ ꯇꯧꯕꯗ ꯀꯥꯡ ꯌꯥꯃꯟꯗꯅ ꯐꯃꯨꯡ ꯁꯦꯝ ꯇ꯭ꯔꯤꯌꯦ
ꯀꯩꯅꯣ ꯇꯟ ꯇꯥꯟ ꯀꯔꯤꯒꯤꯅꯣ ꯇꯥꯟꯊꯣꯛꯄꯗꯣ
ꯁꯦꯀ꯭ꯌꯨꯔꯤꯇꯤ ꯑꯗꯨꯝ ꯇꯥꯟꯕꯅꯦ ꯋꯥꯔꯠꯇ ꯃꯤ ꯑ
ꯑꫭ
ꯄꯦꯁꯦꯟꯠ ꯑꯃꯗ ꯑꯃꯃꯝ ꯇꯨꯝꯗꯣꯏꯅꯦ
ꯑꯣ ꯑꯣ ꯑꯣ ꯑꯗꯨ ꯅꯣꯏꯗꯤ
ꯑꯩꯗꯤ ꯃꯄꯥꯟꯗ ꯇꯨꯝꯗꯨꯏꯅꯦ
ꯀꯥꯡ ꯀꯥꯡ ꯃꯔꯛ ꯇꯨꯗ ꯀꯥꯡ ꯃꯔꯛꯇꯨꯗ ꯇꯨꯝꯗꫭꯏꯅꯦ
ꯃꯅꯨꯡꯗ ꯀꯅꯥꯇꯨꯝ‌ ꯃꯒ ꯂꯩꯕ꯭ꯔꯥ ꯑꯗꯨꯗꯤ
ꯃꯅꯨꯡꯗ ꯏꯆꯦ ꯇꯨꯝꯃꯦ
ꯍꯦ ꯂꯋꯥꯏ ꯅꯨꯄꯤ ꯑꯃ ꯑ ꯑꯩꯁꯨ
ꯀꯅꯥꯅꯣ ꯂꯥꯡꯉꯤꯗꯣ ꯂꯥꯡꯒꯅꯣ ꯍꯥꯏꯌꫭ ꯀꯔꯤꯅꯣ ꯁꯦꯔꯥꯟꯗꯨꯔꯥꯟ ꯍꯤ ꯍꯤ ꯍꯤ ꯂꯥꯡꯒꯅꫭ ꯍꯥꯌꯣ
ꯑꯗꯨ ꯃꯄꯥꯟꯗ ꯂꯩ ꯍꯥꯏꯕꯀꯣ ꯅꯪꯀꯣ ꯉꯁꯥꯏꯅ ꯆꯥꯈ꯭ꯔꯦꯗ
ꯀꯔꯤ ꯍꯤꯟꯖꯥꯡ ꯆꯥꯔꯒꯦ
ꯉꯁꯤꯁꯦ ꯑ
ꯅꯪ ꯁꯇꯦꯇꯁ ꯍꯥꯞꯄꯗꯣ ꯆꯥꯕ꯭ꯔꯣ ꯌꯥꯝ ꯐꯩꯑꯦꯀꯣ
ꯍꯥꯎꯑꯦ
ꯀꯅꯥꯅ ꯊꫭꯡꯕꯅꯣ
ꯌꯥꯝ ꯆꯥꯈ꯭ꯔꯦ
ꯐꯔꯥꯏ
ꯑꯩꯩꯅ ꯊꯣꯡꯕꯅꯤꯗ ꯑꯩꯩꯅ ꯊꫭꯡꯕꯀꫭ ꯅꯣꯏꯗꯤ ꯀꯩꯖꯥꯡ ꯆꯥꯕꯅꯣ꯫
ꯁꯀꯪ ꯑꯀꯪ꯫
ꯁꯥꯑꯣꯋꯤꯅꯦ꯫
ꯍꯥꯥ꯫
ꯍꯥꯎꯋꯤꯅꯦ꯫ ꯌꯨꯝꯗꯒꯤ ꯄꯨꯔꯛꯄ꯭ꯔꯥ ꯁꯤꯗꯒꯤ ꯔꯦꯟꯗꯒꯤ꯫
ꯀꯔꯤꯅꯣ ꯅꯪꯅꯦ꯫
ꯔꯦꯟꯗꯒꯤ ꯄꯨꯔꯛꯄ꯭ꯔꯣ ꯆꯥꯛ ꯏꯟꯖꯥꯡꯗꯣ꯫
ꯍꯣꯏ ꯅꯪ ꯏꯟꯖꯥꯡ ꯍꯋꯥꯏꯗꯨꯗ ꯁꯥꯒꯨꯝꯕ ꯍꯥꯞꯄ꯭ꯔꯥ ꯍꯥꯏꯕꯅꯦ ꯀꯔꯤꯅꯣ ꯁꯦꯔꯥꯟ꯫ ꯇꯨꯔꯥꯟ꯫
ꯀꯗꯥꯏꯗꯒꯤ ꯁꯥ ꯑꯀꯪꯕꯅꫭꯗ꯫
ꯁꯥ ꯑꯀꯪꯕ꯫
ꯁꯥ ꯑꯀꯪꯕ ꯂꯩꯇꯦ꯫
ꯐꯩꯀꫭ ꯐꯩꯀꯣꯗ ꯆꯥꯕꯅꯤꯅ ꯃꯤꯗꯤ ꯍꯋꯥꯏ꯫ ꯆꯥꯕꯅꯤꯅ ꯌꯥꯝ꯫ ꯐꯖꯔꯝꯒꯅꯤ꯫
ꯌꯥꯝ ꯐꯖ ꯊꯣꯛꯈ꯭ꯔꯦ꯫ ꯑꯁꯦꯡꯕ꯫
ꯑꯗꯕ ꯀꯨꯏꯔꯦꯀꫭ ꯃꯤꯁꯤꯡꯁꯦ
ꯀꯔꯝ ꯀꯥꯟꯗꯕꯨ ꯂꯥꯛꯀꯤꯔꯣ꯫
ꯉꯁꯥꯏ ꯂꯥꯛꯑꯦ ꯂꯥꯛꯑꯒ꯫ ꯏꯔꯨꯔꯒ꯫ ꯆꯥꯛ ꯆꯥꯇꫭꯛ ꯑꯒ꯫ ꯆꯥꯛ ꯍꯦꯟꯖꯥꯡ ꯄꯨꯔꯒ ꯑꯃꯨꯛ ꯍꯜꯂꯦ꯫ ꯍꯌꯦꯡ ꯂꯥꯛꯇꯣꯏꯅꯦ꯫ ꯍꯥꯥ꯫
ꯍꯩ ꯎꯍꯧꯗ꯭ꯔꯦꯕ꯫
ꯑꯩꯅ ꯈꯔ ꯊꯦꯡꯅ ꯂꯥꯛꯑꯒ ꯈꯔ ꯉꯟꯅ ꯆꯠꯄꯒꯤ꯫
ꯑꯣ ꯑꫭ꯫
ꯍꯌꯦꯡꯗꯤ ꯂꯥꯛꯇꯣꯏꯅꯦ ꯑꯁ ꯔꯤꯝꯁꯇ ꯀꯣꯛ ꯉꯥꯎꯋꯦ ꯅꯥꯒꯦ ꯇꯧꯋꯦ ꯁꯥꯁꯨ꯫
ꯑꯗꯨꯗ ꯂꯩꯔꫭꯏꯗꯔꯣ ꯍꯌꯦꯡꯗꯤ꯫
ꯂꯩꯔꯣꯏꯌꯦ ꯑꯩ ꯃꯍꯨꯠꯇ ꯑꯆꯨꯏ ꯑꯆꯨꯏ ꯂꯥꯛꯀꯅꯤ꯫
ꯑꯆꯥ ꯆꯥ
ꯌꯥꯝ ꯀꯩꯅꯣ ꯕꯣꯔꯤꯡ ꯇꯧꯔꯒ ꯂꯩꯕꯅꯤꯀꯣ
ꯑꯩꯔꯣ
ꯑꯆꯨꯏꯗꯣ
ꯑꯣ ꯃ
ꯆꯥꯛ ꯆꯥꯃꯤꯟꯅꯁꯦ ꯀꯧꯔꯒ ꯉꯁꯥꯏ ꯑꯗꯣ ꯆꯥꯛ ꯆꯥꯃꯤꯟꯅꯁꯦ ꯍꯥꯏꯔꯒ ꯐꯣꯟ ꯇꯧꯔꯒ ꯁꯨꯄꯥꯏ ꯄꯥꯏꯒꯠꯇꯕ ꯑꯠ
ꯑꯩ ꯍꯌꯦꯡ ꯆꯥꯃꯤꯟꯅꯁꯦ ꯍꯌꯦꯡ ꯆꯥꯃꯤꯟꯅꯁꯦ ꯑꯩ ꯂꯥꯛꯑ ꯀꯥꯟꯗ ꯅꯣꯏꯗꯤ ꯄꯩ ꯄꯩꯁꯥ ꯐꯪꯕꯅꯤꯅ ꯄꯩꯁꯥ ꯐꯪꯉꯕꯅꯤꯅ ꯅꯪ ꯑꯗꯨꯗꯒꯤ ꯈꯥꯏꯗꯣꯛꯑꯒꯣ ꯃꯤꯗꯤ ꯄꯩꯁꯥ ꯄꯥꯏ ꯍꯧꯔꯕꯅꯤꯅ
ꯄꯩꯁꯥ ꯂꯩꯇꯦ ꯑꯩꯈꯣꯏ
ꯍꯦ
ꯑ ꯅꯨꯄꯥ ꯌꯥꯡꯈꯩ ꯒꯤ ꯂꯧꯔꯒ ꯆꯥꯔꯁꯨ ꯌꯥꯏꯌꯦ
ꯁꯥꯁꯦ ꯆꯥꯅꯤꯡꯗ꯭ꯔꯦꯗ ꯍꯣꯇꯦꯜꯗ ꯍꯟꯗꯛ ꯃꯔꯛꯁꯦ ꯑꯌꯨꯛꯇ ꯑꯌꯨꯛꯇ ꯌꯦꯟꯁ ꯆꯥꯏꯑ ꯉꯔꯥꯡꯗꯣ ꯉꯔꯥꯡꯅ ꯉꯥ ꯊꯣꯡꯕ ꯆꯥꯏꯑ
ꯏꯁ ꯍꯣꯁꯄꯤꯇꯥꯜ ꯂꯩꯕꯅ ꯏꯟꯁꯥꯡ ꯍꯥꯎꯋꯦꯍꯦ
ꯍꯥꯎꯋꯦ ꯍꯥꯎꯋꯦ ꯍꯟꯖꯥꯡ ꯑꯁ ꯍꯥꯎꯇꯔꯗꯤ ꯀꯗꯥꯏꯗꯒꯤ ꯇꯨꯝꯕꯁꯨ ꯆꯥꯡ ꯅꯥꯏꯅ ꯇꯨꯝꯗ꯭ꯔꯦ ꯑꯅꯥꯕ ꯌꯦꯡꯕ꯭ꯔꯕꯨ ꯑꯩꯈꯣꯏꯅ ꯑꯃꯨꯛ ꯅꯥꯕ ꯇꯥꯔꯦꯅꯦ
ꯆꯥꯎꯕꯗꯤ ꯃꯅꯨꯡꯗ ꯑꯗꯨꯝ ꯆꯥꯎꯔꯅꯦ
ꯃꯅꯨꯡꯗ ꯆꯥꯏ ꯑꯁ ꯑꯩꯈꯣꯏꯗꯣ ꯑꯩꯈꯣꯏ ꯋꯥꯔꯠꯇ ꯑꯉꯥꯡ ꯃꯉꯥ ꯑꯃ ꯑꯅꯤ ꯑꯍꯨꯝ ꯃꯔꯤ ꯃꯉꯥ ꯇꯔꯨꯛ ꯇꯔꯨꯛ ꯇꯔꯦꯠ ꯂꯩꯌꯦꯕꯀꯣ
ꯎꯝ
ꯆꯥꯛ ꯆꯥꯕꯒꯤ ꯌꯥꯗꯦ ꯑꯃꯅꯝ ꯑꯌꯨꯛꯇ ꯍꯣꯇꯦꯜꯗ ꯆꯥꯔꯨꯔꯦ
ꯑꯉꯥꯡ ꯑꯥ ꯀꯩꯅꯣ ꯑꯁꯤ ꯑꯣ ꯑꯣ ꯑꯣ ꯄꯣꯛꯄꯗꯨꯔꯣ
ꯑꯇꯩ ꯁꯔꯖꯔꫯ ꯑꯣꯄꯔꯦꯁꯟ ꯇꯧꯒꯗꯕ ꯑꯣꯄꯔꯦꯁꯟ ꯇꯧꯒꯗꯕ ꯃꯤ ꯁꯤꯡ ꯄꯨꯟꯅ ꯂꯩꯕ ꯑꯗꯨꯒꯤ
ꯗꯦꯠ ꯇꯦꯟꯅ ꯇꯧꯒꯅꯤ ꯍꯥꯏꯕꯀꯣ
ꯑꯥ ꯗꯦꯠ ꯇꯦꯟ ꯗꯦꯠ ꯇꯦꯟ ꯅꯠꯇꯦ ꯑꯦꯗ ꯑꯩꯗ ꯇꯧꯒꯅꯤ ꯍꯥꯏꯅ ꯍꯌꯦꯡ ꯑꯃꯨꯛ ꯍꯪꯂꯤꯗꯨꯣꯏꯅꯤ ꯆꯦꯅ ꯍꯥꯏ ꯗꯦꯠ ꯑꯩꯗꯅꯤ ꯍꯥꯏ
ꯀꯩꯒꯤꯅꯣ ꯇꯧꯗ꯭ꯔꯗꯤ ꯌꯥꯗꯕ꯭ꯔꯅꯦ
ꯌꯥꯗꯦ ꯍꯥꯔꯠ ꯍꯣꯑꯕꯅꯤꯅ ꯑꯩ ꯃꯤꯒꯤꯗꯤ ꯍꯥꯔꯠ ꯍꯣꯕꯗꯣ ꯐꯣꯔꯇꯤ ꯑꯦꯝ ꯑꯦꯝꯅꯦ ꯑꯩꯈꯣꯏꯒꯤꯅ ꯁꯤꯛꯁꯇꯤꯟ ꯑꯦꯝ ꯑꯦꯝ ꯃꯤꯒꯤꯗꯤ ꯌꯥꯝ ꯍꯣꯕ ꯍꫭꯕ ꯃꯤ ꯌꯥꯎꯋꯏ
ꯑꯣ- ꯑꯣ꯫
ꯑꯥꯏ ꯊꯕꯛ ꯆꯠꯇ꯭ꯔꯣ ꯉꯁꯤ? ꯀꯩꯅꫭ ꯊꯕꯛ ꯑꯅꯧꯕ ꯑꯃꯨꯛ ꯊꯤ ꯊꯕꯛ ꯑꯅꯧꯕ ꯑꯃꯨꯛ ꯊꯤꯔꯦ ꯍꯥꯏ ꯑꯃꯗꯨ ꯇꯣꯛꯑꯕꯣ?
ꯊꯕꯛ ꯇꯧꯗꯦꯗ ꯑꯩ꯫
ꯑꯌꯨꯛꯇ ꯍꯥꯟꯅ ꯆꯠꯄꯗꯨꯗꯤ?
ꯑꯗꯨ ꯇꯧꯗ꯭ꯔꯦ꯫ ꯊꯕꯛ ꯇꯧꯗ꯭ꯔꯦ ꯑꯩ ꯌꯨꯝ ꯆꯠꯂꯅꯤ ꯫
ꯀꯩꯗꯧꯔꯒꯦ ꯇꯧꯕ ꯅꯨꯡꯉꯥꯏꯇ꯭ꯔꯕꯣ? ꯅꯨꯡꯉꯥꯏ ꯅꯨꯡꯉꯥꯏꯇꯕ꯭ꯔꯣ ꯍꯥꯏꯕ ꯑ ꯊꯕꯛꯇꯣ?
ꯅꯨꯡꯉꯥꯏꯇꯦ ꯈꯨ ꯑ ꯌꯨꯝꯗ ꯂꯥꯛꯑꯣ ꯍꯥꯏꯌꯦ꯫
ꯅꯪ ꯏꯔꯥꯡ ꯀꯨꯀꯤ ꯅꯍꯥꯛ
ꯌꯨꯝ ꯁꯪꯅꯕ ꯂꯥꯛꯑꯣ ꯍꯥꯏꯌꯦ ꯃꯣꯏ ꯑ ꯀꯩꯅꯣ ꯃꯣꯏꯁꯦ ꯃꯤ
ꯁꯦ ꯀꯨꯀꯤ - ꯀꯨꯀꯤꯁꯤꯡꯅ ꯆꯠꯄ ꯌꯥꯒ ꯗ꯭ꯔꯣ ꯀꯤꯗꯦ꯫
ꯀꯗꯦ ꯀꯩꯅꯣ - ꯀꯩꯅꯣ ꯑ ꯁ ꯑ ꯆꯤꯝꯕꯣꯡꯁꯨ ꯆꯠꯀꯅꯤ ꯍꯥꯏꯕ ꯅꯠꯇ꯭ꯔꯣꯅꯦ ꯈꯨꯟꯗ?
ꯆꯠꯄ ꯌꯥꯔꯣꯏ ꯏꯔꯥꯡ ꯇꯧꯕꯗꯨꯗ ꯀꯃꯥꯏꯅ ꯆꯠꯄ ꯌꯥꯗꯣꯏꯅꯣ ꯁꯦꯔꯥꯟ - ꯇꯨꯔꯥꯟ ꯫
ꯆꯠꯄ ꯌꯥꯔꯀꯥꯟꯗ ꯆꯠꯀꯅꯤ ꯑꯗꯨꯒꯤ ꯉꯥꯏꯔꯒ
ꯅ ꯑꯩꯁꯨ ꯉꯥꯏꯔ ꯑ ꯑ ꯑꯩ ꯑꯗꯨꯕꯨꯗꯤ ꯑꯩꯁꯨ ꯌꯥꯔꯀꯥꯟꯗ ꯆꯠꯇꯣꯏꯅꯤ ꯗꯤꯁꯦꯝꯕꯔꯗꯔ ꯀꯩꯅꯣꯗꯔ
ꯑꯍꯤ ꯍꯤ ꯍꯤꯡ ꯀꯥꯏꯗꯩ ꯗꯤꯁꯦꯝꯕꯔꯁꯤꯗꯤ ꯗꯤꯁꯦꯝꯕꯔꯗꯤ ꯊꯦꯡꯃꯟꯈ꯭ꯔꯦꯍꯦ!
ꯅꯪ ꯅꯥꯗꯦꯀꯣ ꯂꯣꯛ ꯈꯨꯏꯌꯦ ꯅꯪ ꯅꯥꯗꯦꯀꯣ?
ꯀ꯭ꯔꯤ? ꯃꯅꯨꯡꯗ ꯀ꯭ꯔꯤ ꯐꯠꯇꯕ ꯂꯩꯕꯒꯤ?
ꯅꯥꯁꯨ ꯅꯥꯗ꯭ꯔꯦ ꯍꯧꯖꯤꯛꯀꯥꯟꯁꯦ ꯏꯁ ꯇꯥ ꯌꯥꯝ ꯐꯕꯅꯦ꯫
ꯍꯛꯆꯥꯡ ꯐꯅ ꯍꯛꯆꯥꯡ ꯀꯟꯅ ꯂꯩꯌꯨ ꯀꯣ ꯅꯥꯕ ꯌꯥꯗꯦ꯫
ꯑꯉꯥꯡꯁꯤꯡ ꯍꯥꯏꯌꯦ ꯏꯆꯦ ꯀꯧꯋꯣꯅꯦ ꯑꯉꯥꯡꯁꯤꯡ
ꯑꯍꯥ ꯏꯆꯦꯒ ꯁꯥꯅꯤꯡꯉꯤ ꯃꯥꯜꯂꯦ ꯊꯥ ꯃꯔꯤ-ꯃꯉꯥ ꯈꯤꯇꯪ ꯍꯥꯜꯂꯒ
ꯊꯥ ꯀꯌꯥꯅꯣ ꯑꯩꯉꯣꯟꯗꯒꯤ ꯍꯥꯜꯂꯤꯗꯣ?
ꯅꯪ ꯗꯤꯁꯦꯝꯕꯔꯗ ꯅꯠꯇ꯭ꯔꯣ?
ꯑꯩ ꯗꯤꯁꯦꯝꯕꯔꯗ ꯈ꯭ꯔꯤꯁꯃꯥꯁꯇ
ꯑꯩ ꯅꯣꯕꯦꯝꯕꯔꯗ
ꯅꯪ ꯅꯣꯕꯦꯝꯕ ꯑꯗꯨꯗꯤ ꯊꯥ ꯑꯃꯒ ꯐꯥꯗ꯭ꯔꯦꯅꯦ ꯀꯗꯥꯢꯗꯒꯤ
ꯏꯆꯦ ꯀꯧꯕ ꯍꯧꯀꯣ
ꯀꯧꯗ꯭ꯔꯤꯉꯩꯗ ꯅꯪ ꯅꯨꯄꯤ ꯊꯤꯔꯅꯤ ꯏꯆꯦ ꯑꯩꯕꯨ ꯏꯆꯦ ꯀꯧꯗ꯭ꯔꯤꯉꯩꯗ ꯀꯧꯕ ꯐꯥꯎ ꯐꯪ ꯐꯪꯗ꯭ꯔꯤꯉꯩꯗ
ꯅꯪ ꯆꯦꯜꯂꯒꯦ ꯍꯥꯏꯔꯣ ꯅꯨꯄꯥ ꯂꯨꯍꯣꯡꯒꯦ ꯍꯥꯏꯔꯣ ꯌꯨꯝ ꯄꯥꯜꯂꯒꯦ ꯍꯥꯏꯔꯣ
ꯑꯩ ꯌꯨꯝ ꯄꯥꯟꯒꯦ ꯍꯥꯏꯕ ꯅꯠꯇ꯭ꯔꯦ ꯅꯪ ꯅꯨꯄꯤ ꯊꯤꯔꯗꯤ ꯍꯥꯏꯕꯅꯦ
ꯑꯩꯗꯤ ꯊꯤꯔꯣꯢꯌꯦ ꯀꯥꯏꯗꯨꯒꯤ ꯁꯦꯔꯥꯟ ꯇꯨꯔꯥꯟ
ꯑꯁ ꯇꯂꯦꯗ ꯌꯨꯝ ꯄꯥꯅꯤꯡꯉꯩꯁꯦ ꯇꯂꯦꯗ ꯃꯣꯔꯅꯤꯡ ꯑꯌꯨꯛꯇ ꯍꯧꯒꯠꯂ ꯆꯥꯛ ꯍꯤꯟꯖꯥꯡ ꯊꯣꯡꯕ ꯑꯁ ꯑꯑꯥ ꯌꯥꯝ ꯇꯜꯂꯦ ꯑꯩꯗꯤ
ꯄꯥꯏ ꯂꯩꯇꯦ ꯄꯥꯏ ꯂꯩꯇꯦ ꯅꯣꯏꯒꯤ ꯅꯣꯏꯒꯤ ꯊꯧꯅꯦ ꯑꯗꯨꯗꯤ
ꯀꯩꯅꯣ ꯁꯦꯔꯥꯟ ꯇꯨꯔꯥꯟ ꯀꯩ ꯖꯥ ꯖꯥꯠ ꯈꯜꯂꯕ ꯃꯥꯂꯦ ꯄꯪꯅꯣꯛꯇ ꯅꯣꯛꯑꯦ
ꯍꯌꯦꯡꯀꯣ ꯍꯌꯦꯡ ꯂꯥꯛꯑꯗꯤ
ꯎꯝ
ꯄꯨꯔꯥꯛꯑꯣ ꯔꯦꯟꯗ ꯂꯥꯔ
ꯀꯔꯤ ꯑꯆꯥꯄꯣꯠꯅꯣ ꯑꯩ ꯑꯩ ꯐꯤ ꯑꯃꯣꯠꯄ ꯃꯌꯥꯝ ꯂꯪꯡ ꯍꯧꯕꯅꯦ ꯉꯁꯥꯏ
ꯑꯁ ꯏꯁꯤꯡ ꯂꯩꯇꯦꯀꯣ ꯏꯁꯤꯡ ꯂꯩꯇꯦ ꯑꯗꯨ ꯑꯗꯨꯗ ꯁꯨꯔ ꯂꯥꯛꯑꯣ
ꯅꯪꯉꯣꯟꯗ ꯁꯨꯍꯜꯂꯁꯤꯔꯥ ꯈꯪꯗꯦ
ꯍꯣꯁꯄꯤꯇꯥꯜꯗꯏꯁꯤꯡ ꯌꯥꯝꯂꯕꯅꯤ ꯑꯗꯨꯗ ꯁꯨꯔꯥꯒ ꯂꯥꯛꯑꯣ
ꯍꯧꯖꯤꯛ ꯀꯅꯥ ꯀꯅꯥ ꯂꯩꯕꯅꯣ ꯅꯪ ꯏꯊꯟꯗ ꯇꯨꯝꯕꯤꯔꯝꯃꯣ ꯄꯅ
ꯍꯥ
ꯅꯊꯟꯅ ꯇꯨꯝꯒꯦꯔꯥ ꯃꯄꯥꯟꯗ
ꯊꯟꯗ ꯇꯨꯝꯗꯣꯏꯅꯦ ꯏ ꯃꯤ ꯃꯌꯥꯝ ꯇꯨꯝꯃ ꯂꯩꯔꯝꯃꯦ ꯃꯤ ꯌꯥꯝ ꯇꯨꯝꯗꯣꯏꯅꯩ ꯑꯩ ꯏꯊꯟꯗ ꯅꯠꯇꯦ ꯊꯃꯦ ꯏꯆꯦ ꯐꯣꯟ ꯇꯧꯔꯛꯑꯦ
ꯑꯣ ꯑꯣ ꯑꯣ ꯌꯥꯝ ꯐꯔꯦ ꯑꯗꯨꯗꯤ
ꯌꯥꯝ ꯐꯔꯦꯀꯣ ꯌꯥꯝꯅꯀꯣ ꯌꯥꯝꯅ ꯌꯥꯝꯅ ꯊꯝꯈ꯭ꯔꯣ ꯊꯝꯈ꯭ꯔꯣ ꯄꯣꯊꯥꯔꯒꯦ ꯑꯩꯁꯨ